ꯎꯝ
ꯄꯣ ꯇꯥꯔꯔꯕꯣ
ꯑꯣ ꯇꯔꯦ ꯍꯣꯏ
ꯉꯁꯥꯏꯁꯨ ꯀꯩꯒꯤꯅꯣ ꯈꯪꯁꯦ
ꯍ ꯈꯪꯦ ꯀꯩꯒꯤꯅ ꯀꯗꯧꯔꯤꯒ
ꯑꯩ ꯁꯨꯝ ꯐꯂꯗ ꯅꯪꯗꯤ
ꯑꯩꯁꯨꯣ ꯐꯃꯨꯡꯗ ꯍꯦꯞꯄꯒ ꯂꯩꯦ
ꯎꯝ ꯌꯥꯝ ꯅꯨꯡꯉꯥꯏꯅꯦ ꯆꯥꯔꯦ ꯍꯣꯏ ꯅꯪꯅꯤꯗꯔ ꯑꯩ ꯏꯟꯁꯥꯡꯗ ꯎꯅꯕ ꯇꯝꯂꯒꯦ ꯀꯩꯅꯣ ꯆꯥꯏ ꯑꯂꯨ ꯐ꯭ꯔꯥꯏ ꯇꯧꯔꯒ ꯆꯥꯏ ꯀꯥꯡꯉꯧ ꯇꯧꯔꯒ
ꯁꯝꯕꯤꯅꯤꯅꯦ
ꯅꯪꯗꯤ
ꯑꯩꯁꯨ ꯆꯥꯔꯦ ꯉꯁꯥꯏ ꯑꯩꯅ ꯆꯥꯔꯦ ꯑꯩꯗꯤ ꯒ꯭ꯔꯤꯅꯤ
ꯑ ꯍꯥꯎ ꯋꯥꯅ ꯆꯅꯤꯡꯦ
ꯑꯁ ꯈꯗ꯭ꯔꯦ
ꯎ
ꯆꯃꯟꯕꯒꯤꯔꯥ ꯌꯥꯝꯅꯁꯨ ꯍꯥꯎꯗ꯭ꯔꯦ
ꯉꯥ ꯊꯥꯛꯑꯗꯤ ꯍꯥꯎꯕꯅꯤ
ꯎꯝ ꯍꯥꯎꯕ ꯊꯥꯛꯗꯤ ꯑꯗꯨꯝ ꯍꯥꯎꯕꯅꯦꯍ ꯑꯩꯈꯣꯏꯗꯤ ꯍꯥꯎꯕ ꯄꯣꯊꯥꯅꯤꯡꯉꯥꯏ ꯂꯩꯇ꯭ꯔꯕ ꯑꯗꯨ ꯊꯥꯛꯇꯕꯤꯗ ꯆꯥꯔꯦ ꯀꯩ ꯀꯔꯤ ꯀꯔꯤ ꯇꯧꯔꯤꯒꯦ
ꯑꯩ ꯑꯩꯗꯤ ꯇꯨꯝ ꯂꯩꯌꯦꯗ
ꯂꯩ ꯐꯔ ꯁꯤꯗ ꯂꯩꯕꯁꯨ ꯌꯥꯝ ꯅꯨꯡꯉꯥꯏꯕꯅꯤ
ꯈꯪꯗ꯭ꯔꯦ
ꯑ
ꯏꯆꯦꯗꯤ ꯀꯩꯀꯩ ꯊꯕꯛ ꯇꯧꯔꯤꯒꯦ
ꯑꯩꯁꯨ ꯌꯨꯝꯗ ꯑꯗꯨꯝ ꯂꯩꯔꯦ ꯀꯔꯤꯁꯨ ꯇꯧꯗꯕꯤꯗ ꯆꯥꯕ ꯊꯛꯄ ꯇꯨꯝꯕ
ꯎꯝ ꯀꯦ ꯌꯨꯝ ꯄꯥꯜꯂꯕꯣ
ꯐꯅꯦ ꯃꯥ ꯑꯣꯏꯔꯦ
ꯎꯝ ꯐꯩ ꯎ ꯆꯥꯛ ꯀꯌꯥ ꯂꯩꯔꯒꯦ
ꯑꯅꯤ ꯈꯛꯇ ꯑꯉꯥꯏꯔꯤ ꯑꯅꯤ
ꯎꯝ ꯆꯥꯎꯈ꯭ꯔꯕꯣ ꯑꯍꯟꯅꯤ ꯆꯥꯎꯔꯝꯃꯅꯤꯗꯅ ꯎꯝ ꯆꯍꯤ ꯀꯌꯥꯒꯨꯝꯕ ꯁꯨꯔꯒꯦ
ꯆꯍꯤꯁꯤꯦ ꯈꯪꯗꯔꯦ
ꯑꯥ
ꯎꯝ ꯅꯪ ꯝ ꯄꯥꯂꯂꯝ ꯀꯔꯣꯣꯏ
ꯍꯣꯏ ꯀꯣꯂꯦꯖ ꯀꯥꯔꯤꯅꯤ
ꯅꯨꯡꯉꯥꯏꯊꯣꯛꯑꯣ ꯂꯩꯏꯁꯥꯔꯤꯉꯩꯗ ꯃꯊꯟꯇ ꯂꯩꯕ꯭ꯔꯥ
ꯎꯝ ꯏꯊꯜꯗꯥ ꯂꯩꯅꯤ
ꯎꯝ ꯎꯝ ꯎ
ꯁꯥꯔꯤꯉꯩꯗ ꯅꯨꯡꯉꯥꯏꯊꯣꯛꯀꯗꯕꯅꯤ ꯀꯣꯏꯊꯣꯛꯀꯗꯕꯅꯤ ꯂꯥꯡꯊꯣꯛꯀꯗꯕꯅꯤ
ꯎꯝ ꯌꯨꯝ ꯄꯥꯜꯂꯗꯤ ꯃꯧ ꯑꯣꯏꯔꯗꯤ ꯎꯝ ꯂꯩꯁꯥ ꯀꯩꯅꯣ ꯀꯣꯏꯕ ꯆꯠꯄꯁꯨ ꯐꯪꯉꯔꯣꯏ ꯑ
ꯎ
ꯌꯨꯝꯗ ꯑꯗꯨꯝ ꯂꯩꯖꯔꯁꯤ ꯆꯃꯤ ꯆꯗꯤꯦ ꯎꯝ ꯆꯦꯆꯦ ꯇꯝꯄꯥꯛꯒꯤ ꯑꯃꯒ ꯊꯤꯡꯅꯤꯡꯅꯤꯗ
ꯆꯤꯡꯒꯤ ꯃꯤꯅꯦ ꯇꯝꯄꯥꯛꯇ ꯂꯩꯕ
ꯑꯣ ꯑꯩ ꯑꯩꯅ ꯋꯥꯔꯤ ꯉꯥꯏꯒꯤ ꯇꯝꯄꯥꯛꯇ ꯂꯩꯕ ꯃꯤ ꯉꯥꯛꯇꯅꯦ ꯀꯩꯒꯤꯅꯣ ꯈꯪꯗꯦ
ꯀꯥꯟꯁꯤꯩ ꯇꯝꯄꯥꯛꯇ ꯂꯩꯕ ꯉꯥꯛꯇ ꯉꯥꯏꯔꯦ ꯁꯤꯡꯒꯤ ꯏꯃꯦꯖ
ꯎꯝ ꯑꯉꯥꯡꯕꯨꯀ ꯇꯥꯏ
ꯎꯝ ꯎꯝ ꯁꯥꯗꯕ꯭ꯔꯣ ꯅꯣꯏꯗꯤ
ꯉꯣꯏ ꯐꯦꯗꯤ ꯏꯪꯉꯦ ꯌꯥꯝ ꯅꯨꯡꯉꯥꯏ
ꯎꯝ ꯆꯞ ꯆꯥꯔꯉ ꯁꯤ
ꯎꯝ ꯁꯥꯁꯨ ꯁꯥꯗꯦ ꯅꯨꯡꯉꯥꯏꯔꯦ
ꯎꯝ
ꯨꯂꯗ
ꯉꯁꯤꯗꯤ ꯅꯣꯡꯃꯥꯏꯖꯤꯡ ꯑꯣꯏꯕꯅꯤꯅ
ꯎꯝ ꯌꯨꯝꯗ ꯑꯗꯨꯝ ꯂꯩꯅꯤ
ꯎꯝ
ꯆꯔꯆ ꯄꯨꯔꯪꯅꯁꯤꯦ ꯑ
ꯑꯗꯨꯒꯨꯝꯕꯗꯨꯁꯨ ꯆꯠꯄ ꯐꯪꯗ꯭ꯔꯦ
ꯑꯣ ꯂꯥꯄꯒꯤꯔ
ꯂꯥꯚ ꯆꯂꯄꯦ ꯍ ꯎꯝ ꯎꯝ ꯅꯪ ꯃꯊꯟꯗ ꯂꯩꯕꯗꯣ ꯆꯥꯕ ꯊꯛꯄꯗꯤ ꯀꯔꯤ ꯀꯔꯤ ꯆꯥꯔꯒ ꯂꯩꯔꯤꯒꯦ
ꯑꯩꯖꯤ ꯑꯂꯨ ꯑꯂꯨꯒ ꯀꯩꯀꯩꯅꯣ ꯍꯥꯞꯂꯒ ꯑꯥꯂꯨꯅ ꯌꯥꯝ ꯆꯥꯏ ꯑꯂꯨ ꯈ꯭ꯋꯥꯏꯗꯒꯤ ꯆꯥꯒꯜꯗꯦ
ꯎꯝ
ꯁꯝꯕꯤ ꯉꯥꯛꯇ ꯉꯥꯏꯔꯦꯅꯤ
ꯑ ꯌꯦꯟꯁꯥꯡꯁꯨ ꯑꯍꯥꯎꯕ ꯂꯩꯇꯕꯅꯤꯅ ꯑꯉꯥꯡꯁꯤꯡꯗꯤ ꯂꯩ ꯂꯩꯕ꯭ꯔꯥ ꯏꯆꯦ ꯅꯅꯥꯛꯇ
ꯂꯩ ꯍꯣꯏ
ꯑꯥ
ꯑꯉꯥꯡ ꯁꯦꯟꯅꯕꯒ ꯆꯠꯊꯣꯛ ꯆꯠꯁꯤꯟ ꯌꯥꯗ꯭ꯔꯦ ꯑꯩꯗꯤ
ꯑꯉꯥꯡ ꯆꯥꯎꯗ꯭ꯔꯤꯉꯩꯗꯤ ꯗꯨꯃꯥꯏꯅ ꯇꯧꯔꯅꯤ
ꯎꯝ ꯍꯌꯦꯡ ꯋꯥꯏ ꯆꯥꯎꯔꯒ ꯂꯩꯁꯥ ꯄꯥꯈꯪ ꯐꯝꯃꯤꯟꯅꯔꯒꯦ
ꯎꯝ ꯑꯗꯨꯗꯤ ꯅꯨꯡꯉꯥꯏꯕꯅꯦ
ꯎꯝ
ꯑꯩ ꯑꯩ ꯉꯁꯤ ꯋꯥꯔꯤ ꯁꯥꯔꯤꯁꯦ ꯑꯩꯉꯣꯟꯗꯒꯤ ꯑꯍꯟ ꯑꯍꯟ ꯇꯅꯤ ꯋꯥꯔꯤꯁꯥꯏꯁꯦ
ꯅꯨꯡꯉꯥꯏꯕ꯭ꯔꯥꯗꯣ
ꯑꯗꯨꯝ ꯅꯨꯡꯉꯥꯏꯌꯦ ꯍꯣꯏ
ꯑꯉꯥꯡꯕꯨ ꯑꯉꯥꯡꯕꯨ ꯋꯥꯔꯤ ꯁꯥꯟꯅꯕ ꯁꯨꯔꯛꯄꯨꯗꯤ ꯑꯍꯟꯅ ꯋꯥꯔꯤ ꯁꯥꯟꯅꯕꯅ ꯅꯨꯡꯉꯥꯏ
ꯃꯣꯏꯅꯁꯨ ꯄꯥꯎꯇꯥꯛ ꯄꯤꯕ
ꯎꯝ ꯇꯨꯅꯤ ꯑꯉꯥꯡꯁꯤꯡ ꯀꯩꯅꯣ ꯑꯩꯉꯣꯟꯗꯒꯤ ꯑꯩꯒꯤ ꯂꯦꯡꯅꯥꯒꯨꯝꯕ ꯑꯩꯒꯤ ꯈꯔ ꯑꯩꯉꯣꯟꯗ ꯑꯗꯒꯤ ꯈꯔ ꯑꯉꯥꯡꯒꯨꯝꯕ ꯑꯗꯨꯃꯥꯏꯅ ꯇꯧꯔꯗꯤ ꯀꯩꯅꯣ ꯂꯛꯅꯥꯔꯒꯒꯨꯝꯕꯅꯦ
ꯎꯝ
ꯋꯥꯗꯣ ꯑꯣꯏꯗꯕ ꯋꯥ ꯉꯥꯡꯒꯜꯂꯦꯕ ꯃꯣꯏꯗꯣ
ꯑꯗꯨꯅ ꯃꯇꯝꯗꯤ ꯈꯔ ꯂꯦꯟꯕ ꯅꯨꯡꯉꯥꯏꯕ
ꯎꯝ ꯋꯥ ꯉꯥꯡꯅꯤꯉꯥꯏꯁꯨ ꯂꯩꯔꯛꯇ꯭ꯔꯦꯗ
ꯑꯣ ꯑꯗꯨꯅꯦ
ꯎꯝ ꯁꯔꯨꯛꯀ ꯅꯛꯅꯕ꯭ꯔꯥꯅ ꯅꯪ ꯂꯩꯔꯤꯗꯣ ꯂꯝꯕꯤꯒ ꯎꯝ ꯎꯝ
ꯎꯝ ꯌꯥꯝ ꯅꯛꯄꯒꯤ ꯎꯝ
ꯒꯥꯔꯤ ꯃꯈꯣꯟ ꯇꯥꯏ ꯎꯝ
ꯀꯣꯏꯕ ꯆꯠꯄꯒꯨꯝꯕ ꯆꯠꯇꯔꯣ ꯅꯪꯗꯦ
ꯌꯥꯝ ꯆꯠꯇꯦ ꯑꯩꯈꯣꯏ ꯆꯠꯃꯤꯟꯅꯕ ꯃꯤꯁꯨ ꯂꯩꯇꯕꯅꯦꯅ ꯏꯇꯣꯝꯗꯗꯤ ꯆꯠꯄ ꯌꯥꯔꯔꯣꯏꯗꯨꯒꯤ ꯃꯔꯛ ꯃꯔꯛ
ꯎ ꯄꯈꯪ ꯂꯩꯇꯦꯗ ꯉꯜꯂꯤꯗꯥ꯫
ꯎꯝ
ꯑꯉꯥꯡ ꯑꯣꯏꯔꯤ
ꯒ꯭ꯌꯥꯟ ꯇꯥꯅ ꯂꯩꯌꯨ ꯑꯗꯨꯗꯤ
ꯎꯝ
ꯀꯔꯤ ꯀꯔꯤ ꯋꯥ ꯉꯥꯡꯗꯣꯏꯔꯥ ꯈꯪꯗ꯭ꯔꯦ
ꯄꯪꯉꯥꯡ ꯉꯥꯡꯉꯣ ꯈꯪꯗ꯭ꯔꯦ ꯑꯩꯁꯨ ꯎꯝ꯫ ꯆꯤꯡꯗꯒꯤꯔ ꯅꯪꯁꯨ ꯆꯤꯡꯗꯒꯤ ꯃꯤꯔꯥ
ꯑꯥꯎ ꯆꯤꯡꯒꯤ ꯃꯤꯅꯦ
ꯏꯃꯥ ꯕꯕꯥꯍꯣꯏꯗꯤ ꯑꯗꯨꯝ ꯀꯜ ꯃꯁꯥ ꯀꯜꯂꯤꯕ꯭ꯔꯥ ꯅꯨꯡꯉꯥꯏꯔꯤꯕ꯭ꯔꯥ
ꯎꯝ ꯀꯜꯂꯤ ꯅꯨꯡꯉꯥꯏꯔꯦ
ꯏꯆꯦ ꯏꯆꯦ ꯏꯆꯦꯒꯤ ꯃꯃꯥ ꯕꯕꯥꯁꯨ ꯆꯤꯡꯗ ꯂꯩꯔꯝꯃꯅꯤꯅ
ꯍꯣꯏ ꯂꯩꯌꯦ
ꯎꯝ
ꯆꯤꯡꯒꯤ ꯃꯤꯅꯤꯅ ꯆꯤꯡꯗ ꯂꯣꯏꯅ ꯂꯩꯔꯦ
ꯎꯝ ꯂꯧ ꯇꯧꯕ ꯀꯩꯒꯨꯝꯕ ꯇꯧꯕ꯭ꯔꯥ ꯅꯣꯏꯖꯣ
ꯇꯥꯎꯗꯦ ꯅꯪ
ꯑꯣ
ꯂꯧ ꯇꯧꯕ ꯉꯝꯕ ꯃꯤ ꯂꯩꯇ꯭ꯔꯦ
ꯎꯝ ꯑꯗꯣ ꯏꯆꯦꯒꯤ ꯃꯃꯥ ꯕꯕꯥ ꯑꯗꯨ ꯑꯍꯟ ꯑꯣꯏ ꯑꯍꯟ ꯑꯣꯏꯈ꯭ꯔꯕꯣ
ꯑꯍꯟ ꯑꯣꯏꯗꯦ ꯑꯗꯨꯁꯨ ꯊꯕꯛ ꯋꯥꯕ ꯁꯨꯕ ꯉꯝꯗ꯭ꯔꯕ
ꯎꯝ ꯎꯝ
ꯑꯗꯨꯝ ꯀꯣꯂꯦꯖ ꯀꯥꯔꯤꯕ꯭ꯔꯥ ꯅꯪꯗꯤ
ꯑꯩ ꯀꯣꯂꯦꯖ ꯎꯝ ꯔꯤꯒꯨꯂꯔ ꯆꯠꯇꯕ ꯀꯣꯔꯦꯁꯄꯣꯟꯗꯤꯡ ꯊꯝꯕ ꯈꯨꯁꯄꯣꯟꯗꯅ ꯇꯝꯕ꯫
ꯎꯝ꯫
ꯔꯤꯒꯨꯂꯔ ꯆꯠꯅꯤꯡꯗꯦ ꯍꯥꯏꯅ ꯆꯠꯂꯦ ꯃꯇꯝ ꯃꯥꯡꯉꯦ ꯍꯥꯏꯅ ꯑꯩꯅ꯫ ꯀꯦꯁꯄꯣꯟꯗꯦꯟ ꯊꯝꯃꯒꯦ ꯍꯥꯏꯅ ꯊꯝꯃꯤꯕ꯫
ꯊꯕꯛ ꯑꯇꯩ ꯀꯔꯤ ꯀꯔꯤ ꯁꯨꯔꯒ ꯂꯩꯕ꯭ꯔꯥ꯫
ꯊꯕꯛ ꯑꯩꯁꯤꯗ ꯇꯝꯄꯥꯛꯇ ꯀꯣꯆꯤꯡ ꯂꯧꯔ ꯂꯩꯕ ꯀꯩꯅꯣ ꯀꯣꯂꯦꯖ꯫ ꯆꯤꯡꯗ ꯂꯩ ꯊꯝꯕ ꯀꯤꯔꯦꯁꯄꯣꯟꯗꯦꯟ꯫
ꯑ ꯑꯗꯨꯁꯨ ꯅꯨꯡꯉꯥꯏꯕ ꯃꯈꯜ ꯑꯃꯅꯦ꯫
ꯀꯣꯔꯦꯁꯄꯣꯟꯅꯦ ꯀꯩꯅꯣ ꯔꯤꯒꯨꯂꯔ ꯑꯗꯨꯝ ꯆꯠꯂꯒ ꯃꯇꯝ ꯃꯥꯡꯉꯦ ꯍꯥꯏꯅ꯫
ꯎꯝ꯫
ꯃꯤ ꯈꯔꯗꯤ ꯑꯗꯨꯅ ꯀꯩꯅꯣ꯫ ꯀꯦꯔꯤꯒꯨꯂꯦꯇꯔ꯫ ꯐꯩꯌꯦ ꯈꯟꯂꯝꯒꯅꯤ ꯑꯗꯨꯕꯨ ꯑꯩꯒꯤꯗꯤ ꯐꯗꯦ꯫
ꯑꯗꯨꯅꯦ ꯈꯣꯏ ꯆꯤꯡ ꯆꯤꯡꯃꯤꯗꯤꯀꯣ꯫
ꯎꯝ꯫
ꯈꯔꯁꯨ ꯁꯣꯏꯗꯅꯤꯡꯉꯥꯏ ꯑꯃꯁꯨ ꯁꯣꯏꯗꯅꯤꯡꯉꯥꯏ ꯇꯧꯗ꯭ꯔꯗꯤ ꯌꯥꯗꯦꯕ
ꯑ ꯄꯩꯈꯥ ꯊꯥꯕ ꯃꯇꯝꯒꯨꯝꯕ ꯈꯛꯇ ꯂꯥꯛꯑꯒ ꯊꯥꯏ
ꯎꯝ
ꯎ
ꯑꯉꯥꯡ ꯑꯉꯥꯡ ꯃꯆꯥꯗꯤ ꯌꯥꯝ ꯄꯤꯛꯏꯕꯣꯏꯁꯦ
ꯍꯣꯏ ꯌꯥꯝ ꯄꯤꯛꯄꯁꯨ ꯅꯠꯇ꯭ꯔꯦ ꯑꯗꯨꯝ ꯁꯦꯟꯅꯕ ꯋꯥꯕ
ꯆꯍꯤ ꯀꯌꯥ ꯇꯨꯔꯨꯝꯗ
ꯈꯪꯗ꯭ꯔꯦ
ꯎꯝꯕ ꯏ ꯥꯏ ꯇꯧꯔꯒꯞꯄ ꯑꯃꯨꯛ ꯈꯅ ꯇꯥꯏ
ꯎꯝ ꯎꯝ ꯆꯠꯊꯣꯛꯄꯒꯤ
ꯑꯣ
ꯋꯥꯏꯅꯦ ꯃꯣꯏꯁꯦ ꯅꯝꯕꯁꯤꯁꯨ
ꯑꯉꯥꯡ ꯁꯅꯕꯁꯨ ꯋꯥꯕꯅꯦ
ꯎꯝ ꯎꯝ